ꯇꯕ꯭ꯔꯣ
ꯍꯂꯣ
ꯇꯥꯔꯕ
ꯇꯔꯅꯦ
ꯑꯣꯀꯦ ꯃꯣꯏ ꯂ ꯂꯆꯄꯒꯔ ꯊꯥꯕꯗꯌꯥꯗ ꯃꯥꯦ
ꯀꯌꯥꯗꯤꯤ ꯂꯥꯛꯁꯨꯒꯦ ꯊꯥꯐꯝ ꯌꯥꯎꯗ꯭ꯦ
ꯎꯝ ꯅꯪꯁꯤ ꯀꯌꯥꯝ ꯀꯨꯏꯒꯦ ꯍꯥꯞꯄ
ꯉꯔꯥꯡꯒꯛꯇꯅꯤ
ꯎꯝ
ꯑꯦꯦ ꯃꯣꯏꯅ ꯆꯥ ꯆꯥ ꯇꯧꯔꯤꯖꯥꯠꯅꯤꯕꯣ ꯑꯩꯈꯣꯏꯅ ꯈꯪꯗꯕꯩꯅꯦ ꯕꯁ ꯂ ꯃꯃꯥꯡ ꯍꯥꯏꯔꯤ ꯑ
ꯁꯔꯦ
ꯃꯥꯗꯤ ꯈꯔ ꯎ ꯃꯥꯜꯂꯦ
ꯑ ꯈꯔ ꯈꯔ ꯇꯧꯕ ꯇꯣꯟꯗꯣꯟꯕ ꯇꯣꯟꯗꯣꯟꯕ ꯄꯥꯏꯔꯛ ꯇꯣꯟꯗꯣꯟꯕ ꯐꯣꯟ ꯄꯥꯏꯔꯛꯇꯦ ꯃꯥ ꯇꯨꯝꯃꯤꯕ꯭ꯔꯥ ꯈꯪꯗꯦ ꯑꯥ
ꯑ ꯇꯥꯡ ꯇꯔꯥꯃꯄꯟ ꯇꯥꯡ ꯇꯔꯥꯃꯥꯄꯟꯗꯔ ꯀꯩꯅꯣꯝ ꯊꯣꯛꯂꯛꯀꯅꯦ ꯍꯥꯏꯃ
ꯍꯥ